ꯇ ꯇꯥꯕ꯭ꯔꯣ
ꯍꯜꯂꯣ ꯇꯥꯃ
ꯇꯕ꯭ꯔꯣ ꯍꯣꯏ ꯇꯥꯏꯌꯦ
ꯇꯞ ꯑꯣ ꯑꯩ ꯕꯦꯛꯒ꯭ꯔꯥꯎꯟ ꯏꯁꯩ ꯏꯁꯩ ꯇꯥꯕ꯭ꯔꯥ ꯑꯩꯒꯤ ꯕꯦꯛꯒ꯭ꯔꯥꯎꯟꯗꯣ
ꯍꯣꯏ ꯈꯤꯇꯪ ꯈꯤꯇꯪ ꯇꯥꯏ ꯇꯥꯕ꯭ꯔꯣ
ꯑꯥ
ꯇꯥꯕ꯭ꯔꯣ
ꯇꯥꯏ ꯍꯣꯏ ꯇꯥꯏ ꯇꯥꯏꯌꯦ
ꯃꯄꯥꯟꯗ ꯆꯠꯂꯔꯣꯅ
ꯅꯨꯡꯉꯥꯏꯔꯤꯕ꯭ꯔꯣ
ꯍꯣꯏ ꯅꯨꯡꯉꯥꯏꯌꯦ ꯅꯪꯗꯤ ꯇꯥꯕ꯭ꯔꯣ ꯕ꯭ꯔꯣ ꯇꯥꯗꯅꯦ